ꯏꯌꯥꯝꯕ
ꯅꯪ ꯅꯨꯡꯉꯥꯏꯔꯤꯕꯣ
ꯑꯁ ꯅꯨꯡꯉꯥꯏꯔꯤꯌꯦ ꯍꯧꯖꯤꯛꯀꯥꯟꯁꯤꯕꯨ ꯀꯃꯥꯏ ꯀꯃꯥꯏ ꯂꯩꯔꯤꯒꯦ ꯑꯌꯥꯝꯕꯕꯨ
ꯅꯦꯕꯣ ꯆꯥꯛ ꯏꯁꯤꯡ ꯊꯣꯡꯉꯕꯣ ꯅꯪꯕꯣ
ꯆꯥꯛ ꯏꯁꯤꯡ ꯊꯣꯡꯉꯦ ꯆꯥꯗꯤ ꯆꯥꯗ꯭ꯔꯤꯌꯦ ꯀꯩꯅꯣ ꯇꯧꯈ꯭ꯔꯦꯅ ꯏꯟꯁꯥꯡꯗꯤ ꯍꯧꯖꯤꯛꯀꯥꯟꯗꯤ ꯁꯥꯕ ꯈꯣꯠꯄꯁꯤꯒ ꯍꯦꯟꯒꯠꯂꯥꯛꯄꯒ ꯆꯝꯊꯣꯡꯒꯨꯝꯕ ꯑꯆꯝꯕꯁꯤꯅ ꯍꯥꯎꯋꯦꯗ ꯏꯌꯥꯝꯕ ꯃꯉꯥ ꯈꯔ ꯊꯥꯛꯑꯒ ꯊꯣꯡꯉꯥ ꯆꯥꯕꯁꯤꯅꯥ
ꯎꯝ ꯑꯩꯈꯣꯏꯁꯨ ꯑꯩꯁꯦ ꯏꯔꯣꯟꯒꯦꯅ ꯈꯜꯂꯤꯅꯦ ꯌꯦꯟꯗꯦꯝꯒꯨꯝꯕ ꯄꯥꯡꯈꯣꯛ ꯀꯔꯤ ꯄꯥꯡꯈꯣꯛ ꯍꯥꯏꯕ꯭ꯔꯥ ꯄꯥꯡꯒꯪ ꯍꯥꯏꯕ꯭ꯔꯥ
ꯑꯥ ꯑꯥ ꯄꯥꯡꯈꯣꯛ ꯄꯥꯡꯒꯪ
ꯁꯥꯕꯁꯨ ꯍꯦꯟꯀꯠꯂꯛꯄꯁꯤꯗꯅꯦ ꯏꯌꯥꯝꯕ ꯑꯗꯨꯝꯕꯅ ꯐꯩꯅꯤ ꯆꯥꯒꯦꯗꯤ
ꯑꯆꯥꯝꯕꯅ ꯈꯔ ꯍꯥꯎꯋꯦ ꯍꯧꯖꯤꯛꯁꯦ ꯁꯥꯁꯨ ꯀꯥꯟꯅꯕ ꯑꯅꯥ ꯑꯅꯥ ꯑꯌꯦꯛꯇꯤ ꯌꯥꯎꯗꯕ꯭ꯔꯣ ꯅꯥꯍꯟꯒꯅꯨ ꯅꯥꯍꯟꯒꯅꯨ
ꯅꯣꯏ ꯏꯁꯥ ꯅꯨꯡꯁꯥ ꯅꯨꯡꯉꯥꯏꯔꯛꯇ꯭ꯔꯗꯤ ꯅꯣꯏꯒꯤ ꯑꯅꯛꯄꯗ ꯄꯤ ꯍꯩꯏꯁꯤ ꯂꯩꯕ꯭ꯔꯣ
ꯑꯅꯥꯛꯄꯗ ꯍꯥꯏꯁꯦ ꯂꯩ ꯍꯥꯏꯖꯕꯋꯅꯤ ꯃꯃꯤꯡ ꯈꯪꯗꯦꯗꯨꯅꯤ ꯏꯌꯥꯝꯕ ꯁꯨꯝ ꯑꯩꯗꯤ ꯑ ꯁꯔꯀꯥꯔꯒꯤ ꯀꯩꯅꯣ ꯁꯣꯏꯗꯅꯕꯩꯗꯣ ꯍꯥꯏꯗꯤ ꯃꯤ ꯃꯌꯥꯝ ꯃꯃꯥꯡꯗ ꯌꯥꯅꯕ ꯍꯌꯦꯡ ꯚꯣꯠ ꯃꯥ ꯃꯌꯥ ꯌꯧꯁꯤꯜꯂꯛꯄ ꯀꯩꯅꯣ ꯃꯌꯥ ꯌꯧꯁꯜꯂꯛꯄꯗꯤ ꯈꯔꯥ ꯁꯦꯝ ꯈꯣꯠꯇꯅꯒ ꯐꯪꯁꯟꯅꯨꯁꯟ ꯈꯔ ꯇꯧꯔꯛꯀꯗ꯭ꯔꯥ ꯍꯧꯖꯤꯛꯐꯥꯎꯗꯤ ꯀꯔꯩꯝ ꯇꯧꯗꯦ ꯑꯩꯈꯣꯏꯅꯁꯨ ꯀꯌꯥꯔꯛ ꯍꯥꯏꯔꯨꯔꯝꯅꯤ ꯁꯦꯝꯕꯤꯌꯣ ꯈꯔ ꯑꯗꯨ ꯈꯔ ꯌꯦꯡꯁꯤꯟꯕꯤꯌꯣ ꯂꯩꯀꯥꯏꯒꯤ ꯂꯥꯞꯄꯅꯤꯅ ꯂꯝꯖꯦ ꯁꯤ ꯑꯅꯛꯄꯗ ꯂꯩ ꯅ ꯑꯊꯨ ꯑꯀꯥꯏꯒꯤ ꯂꯥꯛꯄ ꯈꯣꯠꯄ ꯑꯗꯨꯗꯒꯤ ꯑꯉꯥꯡ ꯃꯤꯔꯣꯟꯕ ꯈꯣꯠꯄꯗꯒꯤ ꯇꯧ ꯈꯣꯠꯂꯒꯁꯨ ꯑꯗꯨꯝꯕꯩ ꯇꯧꯔꯛꯑꯒꯁꯨꯅ ꯍꯥꯏꯕꯅꯦ ꯑꯗꯨꯝ ꯍꯣꯏ ꯍꯣꯏꯗꯤ ꯍꯥꯏꯔꯒ ꯁꯨꯡꯇꯧ ꯇꯧꯗꯦ ꯃꯣꯢꯁꯨ
ꯌꯥꯝꯅ ꯐꯕꯃꯛ ꯅꯠꯇ꯭ꯔꯁꯨ ꯐꯥꯔꯁ ꯑꯦꯗ ꯉꯝꯕ ꯗꯣꯛꯇꯔꯕꯨꯗꯤ ꯐꯝꯍꯟꯅꯤꯡꯉꯤ
ꯐꯥꯔꯁ ꯁꯦꯠꯀꯨꯝꯕ ꯄꯤꯕ ꯉꯝꯕ
ꯑꯩꯈꯣꯏꯗꯤ ꯈꯨꯡꯒꯪ ꯂꯝ ꯑꯣꯏꯕꯅꯤꯅ ꯍꯥꯏ ꯗꯤ ꯌꯥꯝ ꯍꯦꯟꯅ ꯂꯣꯛ ꯂꯩꯍꯧꯗꯨꯅ ꯈꯔ ꯀꯩꯅꯣ ꯇꯧꯈ꯭ꯔꯁꯨ ꯑ ꯂꯤꯟꯅ ꯆꯤꯛ ꯄ ꯍꯥꯏꯗꯤ ꯄꯥꯠ ꯏꯗꯒꯤ ꯅꯛꯄꯅꯤꯅ ꯂꯤꯟꯅ ꯆꯤꯛꯄ ꯀꯩꯗꯧꯕ ꯍꯥꯏꯁꯦ ꯑꯗꯨꯝ ꯊꯣꯛꯏꯅꯤ ꯑꯗꯨꯅ ꯑꯗꯨꯒꯨꯝꯕꯩ ꯐꯥꯔꯁ ꯑꯦꯠ ꯄꯤꯕꯤꯕ ꯉꯝꯕ ꯈꯔꯗꯤ ꯊꯝꯕ ꯐꯩꯌꯦ ꯑꯅꯛꯄꯗ
ꯁꯥ ꯑꯣꯟꯅꯔꯛꯄꯗ ꯂꯣꯛ ꯂꯥꯏꯍꯧ ꯂꯥꯛꯄ ꯈꯣꯠꯄꯒꯨꯝꯕ ꯍꯧꯖꯤꯛꯇꯤ ꯁꯥꯕꯁꯨ ꯀꯥ ꯍꯦꯟꯅ ꯍꯦꯟꯀꯠꯂꯛꯄꯅꯤꯅ ꯑꯗꯨꯝ ꯑꯅꯥꯕ ꯈꯣꯠꯄ ꯀꯩꯀꯩ ꯌꯥꯎꯔꯛꯄꯗꯣ
ꯅꯌꯥꯝꯕꯁꯤ ꯄꯨꯔꯥ ꯑꯦꯛꯖꯣꯔꯁꯟ ꯆꯠꯇꯅ ꯀꯣꯛ ꯉꯥꯎꯁꯤꯜꯂꯛꯇꯅ ꯉꯔꯥꯡꯗꯤ ꯏꯁꯥꯁꯦ ꯌꯥꯝ ꯀꯟꯅꯕꯅꯦꯍꯦ ꯏꯁꯥꯁꯦ ꯈꯔ ꯈꯔ ꯐꯔꯦ ꯐꯖꯅ ꯇꯨꯝꯕ ꯆꯥꯕꯁꯨ ꯈꯔ ꯋꯥꯠꯄ ꯑꯩꯩꯗꯣ ꯑꯗꯨꯅ ꯑꯣꯢꯕꯖꯥꯠꯅꯤꯅ ꯏꯁꯥꯁꯦ ꯍꯧꯖꯤꯛꯄꯨꯗꯤ ꯀꯔꯤꯝ ꯇꯧꯗ꯭ꯔꯦ ꯑꯗꯣ ꯏꯁꯥꯁꯦ ꯀꯩ ꯍꯥꯏꯅꯤ ꯏꯆꯣꯛ ꯆꯣꯛꯊꯕꯤ ꯆꯠꯄꯗ ꯈꯔ ꯋꯥꯕꯤ ꯈꯔ ꯋꯥꯉꯥꯡꯉꯦ ꯈꯔ ꯋꯥꯔꯞ ꯋꯥꯔꯞ ꯇꯧꯕꯤꯗꯣ
ꯍꯣꯏ
ꯀꯩꯅꯣ ꯑꯃ ꯇꯧꯔꯤꯌꯦ
ꯑꯁ ꯑꯗꯨꯅꯤꯅꯦ ꯏꯌꯥꯝꯕ ꯂꯩꯔꯤꯕ ꯆꯥꯕ ꯊꯛꯄꯁꯦ
ꯃꯆꯤ ꯑꯣꯏꯕ ꯆꯥꯒꯗꯕ ꯑꯗꯨ ꯃꯆꯤꯁꯦ ꯑꯁ ꯈꯣꯢꯅ ꯄꯩꯁꯥ ꯅꯨꯡꯁ ꯄꯩꯁꯥꯗꯣ ꯁꯦꯡꯅ ꯄꯥꯏꯗꯕꯅꯤꯅ ꯃꯆꯤ ꯑꯣꯢꯕ ꯆꯤꯟꯖꯥꯛ ꯆꯥꯕ ꯉꯝꯗ꯭ꯔꯦꯅꯦ ꯑꯗꯨꯅ ꯎꯝ
ꯂꯩꯔꯤꯕ ꯀꯩꯅꯣꯉꯩꯁꯤꯅꯁꯨ ꯈꯔ ꯌꯦꯡꯖꯤꯟꯕꯤꯗꯕ ꯑꯩꯈꯣꯏ ꯑꯗꯥꯏꯗꯗꯤ ꯑꯅꯥꯕ ꯂꯥꯛꯄꯁꯦ ꯏꯌꯥꯝꯕ ꯈꯔ ꯈꯤꯇꯪ ꯂꯨꯁꯤꯜꯂꯛꯄ ꯀꯩꯅꯣ ꯇꯧꯕ ꯑꯗꯨꯕꯨ ꯑꯣꯏꯔꯗꯤ ꯑꯗꯨꯝ ꯀꯩꯅꯣꯗ ꯆꯠꯅꯔꯦ
ꯑꯁ ꯗꯨꯅꯦ ꯔꯤꯝꯁ ꯌꯧꯔꯣ ꯖꯦꯅꯤꯝꯁ ꯌꯧꯔꯣ ꯍꯦꯛꯇ ꯍꯥꯏꯌꯦꯕ ꯑꯗꯨꯗꯤ ꯈꯨꯠꯂꯥꯏ ꯂꯩꯇꯕꯒꯤ ꯌꯥꯝꯅ ꯂꯨꯈ꯭ꯔꯒꯅ ꯑꯣ ꯀꯩꯅꯣ ꯌꯧꯔꯣ ꯁꯦꯔꯤꯌꯁ ꯑꯣꯏꯔꯒꯅ ꯍꯥꯏ
ꯍꯥꯏꯕꯗꯤ ꯌꯥꯕ ꯑꯗꯨ ꯍꯥꯏꯔꯦ ꯈꯨꯠꯂꯥꯏꯁꯨ ꯑꯃꯨꯛ ꯊꯝꯗꯣꯏꯅꯤꯅꯦ ꯃꯣꯏꯁꯦ ꯈꯔ ꯑꯥ ꯁꯦꯔꯤꯟ ꯅꯨꯡꯔꯤꯟꯒ ꯈꯔ ꯊꯃꯝꯒꯗ꯭ꯔ ꯂꯣꯢꯔꯦ ꯃꯣꯏ ꯂꯩꯔꯤꯁꯦ ꯑꯇꯣꯞꯄ ꯑꯜꯇ꯭ꯔ ꯁꯥꯎꯟ ꯂꯧꯅꯕ ꯈꯣꯠꯅꯕ ꯑꯥ ꯀꯩꯅꯣ
ꯇꯣꯂꯣꯞꯇꯤ ꯃꯌꯥꯝꯅ ꯐꯪꯅꯔꯤꯕ ꯆꯥꯡꯗꯣ ꯑꯗꯨꯝ ꯆꯞ ꯆꯥꯅ ꯃꯇꯤꯛ ꯆꯥꯅ
ꯐꯪꯉꯝꯗꯣꯏꯅꯦ ꯇꯣꯂꯣꯞ ꯐꯪꯉꯤꯒ ꯐꯪꯗꯦꯒ ꯁꯇ꯭ꯔꯥꯏꯛꯀ ꯇꯧꯗꯅ ꯅꯥ
ꯃꯦꯗꯤꯀꯦꯜ ꯁꯦꯛꯇꯔꯗ ꯇꯣꯂꯣꯞ ꯄꯤꯗꯧꯔꯤ ꯇꯧꯕꯤꯔꯣꯏꯗꯕꯅꯤꯗ ꯁꯦꯀ꯭ꯔꯤꯐꯥꯏꯁ ꯇꯧꯖꯔꯕ ꯀꯥꯡꯕꯨꯅꯦꯕ ꯅ꯭ꯔꯁꯀ ꯇꯧꯔꯤꯁꯦ
ꯃꯦꯗꯤꯀꯦꯜ ꯁꯦꯛꯇꯔ ꯑꯗꯨ ꯏꯖꯨꯀꯦꯁꯟ ꯁꯦꯛꯇꯔꯁꯤꯗꯤ ꯏꯌꯥꯝꯕꯒꯤ ꯂꯩꯀꯥꯏꯒꯤ ꯂꯩꯕ ꯁ꯭ꯀꯨꯜꯗꯨꯗꯤ ꯐꯪꯁꯟ ꯇꯧꯔꯤꯕꯣ ꯀꯃꯥꯏ ꯇꯧꯔꯤꯒꯦ
ꯁ꯭ꯀꯨꯜꯗꯣ ꯁꯇ꯭ꯔꯛꯆꯔꯗꯤ ꯁ꯭ꯀꯨꯜ ꯐꯒꯠꯍꯟꯁꯤ ꯃꯤꯁꯟꯒꯤ ꯑꯗꯨꯒꯤ ꯃꯇꯨꯡ ꯏꯟꯅ ꯐꯖꯔꯦ ꯁ꯭ꯀꯨꯜꯗꯤ ꯑꯥ ꯕꯤꯜꯗꯤꯡ ꯉꯥꯛꯇꯅꯤ ꯍꯧꯖꯤꯛ ꯁꯥꯔꯤꯁꯦ
ꯑꯥ
ꯁꯇ꯭ꯔꯥꯁꯦ ꯁꯥꯇ꯭ꯔꯁꯦ ꯌꯥꯝ ꯂꯩꯇꯕ ꯁꯥꯇ꯭ꯔ ꯂꯩꯇꯥꯔꯒꯁꯨ ꯀꯨꯟ ꯑꯃ ꯀꯨꯟꯊ꯭ꯔꯥ ꯑꯃ ꯑꯗꯥꯏꯅ ꯂꯩꯕ
ꯍꯣꯏ
ꯑꯣꯖꯥ ꯑꯩꯈꯣꯏꯅꯁꯨ ꯁ꯭ꯀꯨꯜ ꯃꯅꯨꯡꯗꯨ ꯆꯪꯉꯒ ꯅꯣꯡꯃꯇꯁꯨ ꯁ꯭ꯀꯨꯜꯁꯦ ꯀꯃꯥꯏꯅ ꯇꯧꯔꯤꯅꯣ ꯌꯦꯡꯉꯨꯗꯦ ꯈꯔꯅꯒ ꯂꯥꯞꯄꯦ ꯁꯀꯨꯜꯗꯣ ꯂꯥꯞꯄ ꯍꯥꯏꯗꯤ ꯃꯤꯇꯔ ꯀꯤꯂꯣꯃꯤꯇꯔ ꯃꯈꯥꯏꯃꯨꯛꯀꯤ ꯆꯥꯡ ꯍꯥꯏꯇꯥꯔꯦ ꯃꯈꯥꯏꯗꯤ ꯌꯧꯔꯝꯃꯣꯏ ꯃꯤꯇꯔ ꯆꯥꯃꯔꯤ ꯆꯝꯉꯥꯃꯨꯛ ꯆꯥꯡ ꯂꯥꯞꯄꯦ ꯈꯔ ꯑꯩꯈꯣꯏ ꯆꯤꯡꯑꯣꯏ ꯀꯔꯤ ꯑꯣꯏ ꯂꯩꯕꯅꯤꯅ ꯑꯥ ꯍꯦꯛꯇ ꯎꯅꯗꯦꯕ ꯆꯠꯅꯗ꯭ꯔꯗꯤ ꯑꯗꯨ ꯁꯇ꯭ꯔꯛꯆꯔꯗꯤ ꯌꯥꯝ ꯐꯖꯔꯦ ꯐꯖꯔꯦ
ꯀꯩꯅꯣꯅꯤ ꯕꯤꯜꯗꯤꯡꯗꯅꯦ ꯂꯩꯔꯤꯁꯦ ꯑꯉꯥꯡꯉꯩꯗꯣ
ꯌꯥꯗꯝꯅꯤꯗ ꯑꯗꯨꯅꯤ ꯑꯌꯥꯝꯕ ꯑꯩꯈꯣꯏ ꯂꯩꯀꯥꯏꯗꯁꯨ ꯂꯥꯏꯅꯤꯅ ꯇꯧꯔꯗꯤ ꯑꯗꯨꯝ ꯑꯩꯈꯣꯏꯅ ꯈꯔ ꯌꯦꯡꯁꯤꯟꯕꯤꯕ ꯈꯣꯠꯄꯤꯕ ꯇꯧꯇ꯭ꯔꯥꯗꯤ ꯍꯥꯏꯗꯤ ꯃꯣꯏꯗꯤ ꯑꯗꯨꯝ ꯌꯥꯅ ꯌꯥꯅꯕ ꯄꯪꯁꯥꯗ ꯁꯥꯔꯝꯕ ꯄꯪꯂꯩꯗ ꯂꯩꯔꯝꯕꯅꯦꯕ ꯑꯗꯨꯅ ꯈꯔ ꯑꯩꯈꯣꯏꯅ ꯍꯥꯏꯗꯤ ꯀ꯭ꯂꯕ ꯅꯨꯡ ꯃꯥꯟꯅ ꯈꯪꯗꯦ ꯈꯔ ꯐꯔꯒ ꯌꯦꯡꯖꯤꯟ ꯈꯣꯠꯖꯤꯟ ꯇꯧꯗ꯭ꯔꯗꯤ ꯑꯗꯨꯝ ꯊꯧꯁꯥ ꯋꯥꯁꯥ ꯑꯣꯏꯗꯕꯅ
ꯅꯣꯏ ꯅꯣꯏꯗꯣꯝꯗ ꯍꯥꯏꯌꯔ ꯁꯦꯀꯦꯟꯗꯔꯤꯗꯤ ꯂꯩꯕ꯭ꯔꯣ
ꯍꯥꯌꯔ ꯁꯀꯦꯟꯗꯔꯤꯁꯦ ꯑꯩꯈꯣꯏ ꯃꯅꯥꯛ ꯅꯛꯄꯗꯗꯤ ꯂꯩꯇꯦ ꯑꯗꯣ ꯈꯔ ꯈꯤꯇꯪ ꯍꯥꯏꯗꯤ ꯈꯔ ꯆꯠꯈꯠꯂꯒ ꯍꯥꯏꯇꯥꯔꯦ ꯊꯪꯅꯕ ꯈꯨꯟꯗ ꯑꯃꯗꯤ ꯂꯩꯌꯦ ꯂꯩꯀꯥꯏꯒꯤ ꯑꯉꯥꯡꯉꯩ ꯑꯗꯨꯗ ꯍꯦꯛ ꯆꯠꯂꯒ ꯇꯝꯅꯔꯤꯌꯦ
ꯑꯩꯈꯣꯏ ꯑꯇꯨ ꯑꯥ ꯑꯩꯈꯣꯏꯔꯣꯝꯖꯨ ꯏꯀꯨꯏ ꯀꯨꯏꯗꯔꯤꯌꯦ ꯍꯥꯌꯔ ꯁꯦꯀꯦꯟꯗꯔꯤ ꯑꯞꯒꯔꯦꯠ ꯇꯧꯈꯠꯂꯦ ꯍꯥꯌꯔ ꯁꯦꯀꯦꯟꯗꯔꯤ ꯑꯃ ꯑꯞꯒꯔꯦꯠ ꯇꯧꯕꯤꯗꯅ ꯁꯥꯇ꯭ꯔꯉꯩꯖꯦ ꯈꯔ ꯂꯥꯞꯅ ꯂꯥꯞꯅ ꯚꯔꯥ ꯇꯤꯡ ꯇꯤꯡꯅ
ꯆꯠꯂꯝꯕꯗꯣ ꯈꯔꯗꯤ ꯐꯅꯔꯦ ꯍꯥꯏꯔ ꯁꯦꯀꯦꯟꯗꯔꯤ ꯇꯤ ꯐꯖꯅ ꯔꯟ ꯇꯧꯕ ꯃꯥꯜꯂꯦ ꯁ꯭ꯀꯨꯜꯗꯣ ꯁꯥꯇꯔꯥ ꯐꯖꯅ ꯌꯥꯝꯃꯦꯕ
ꯎꯝ
ꯑꯗꯨꯝꯗꯤ ꯊꯥꯒꯠꯂꯦ ꯑꯗꯨꯒ ꯈꯤꯇꯪ ꯄꯤꯛꯄ ꯄꯥꯏ ꯃꯔꯤꯒꯤ ꯑꯥ ꯀꯔꯤ ꯍꯥꯏꯒ꯭ꯔꯥ ꯎꯝ ꯍꯥꯌꯔ ꯁꯦꯀꯦꯟꯗꯔꯤ ꯅꯠꯇꯕ ꯑꯥ ꯑꯦꯜ ꯀꯩꯅꯣꯝ ꯍꯥꯏꯇꯥꯏꯅꯦ
ꯑꯦꯜ ꯄꯤ
ꯂꯋꯥꯔ ꯂꯋꯥꯔ ꯀꯩꯅꯣꯝ ꯍꯥꯏꯝ ꯂꯋꯥꯔ ꯄ꯭ꯔꯥꯏꯃꯥꯔꯤ ꯑꯗꯩ ꯑꯞꯄꯔ ꯄ꯭ꯔꯥꯏꯃꯥꯔꯤ ꯌꯨ ꯄꯤ ꯑꯦꯜ ꯄꯤꯗꯣ ꯃꯣꯏ ꯐꯤꯕꯝꯁꯤꯅꯦ ꯈꯤꯇꯪ ꯁꯥꯐ ꯇ꯭ꯔꯕꯁꯤꯡ ꯌꯥꯝ ꯋꯥꯠꯂꯤꯁꯦ ꯑꯦ ꯀ꯭ꯋꯥꯂꯤꯇꯤ ꯂꯩꯇꯕꯒꯤꯅꯤꯗꯥ ꯏꯆꯥ ꯏ ꯁꯨ ꯂꯥꯏꯔꯤꯛ ꯇꯝꯍꯟꯕꯗ ꯍꯧꯖꯤꯛ
ꯊꯥꯒꯤ ꯐꯤ ꯂꯤꯁꯤꯡ ꯑꯅꯤ ꯄꯤꯕ ꯑꯃ ꯑꯃ ꯆꯧꯉꯥ ꯄꯤꯕ ꯐꯤ ꯄꯥꯝꯃꯨꯅꯗ꯭ꯔꯦꯕ ꯁꯦꯡꯅ ꯑꯦꯛꯁꯇ꯭ꯔꯥꯗ ꯃꯥꯡꯍꯟꯕ ꯑꯣꯏꯅꯦꯕꯗꯣ ꯀꯩ ꯃꯣꯏꯒꯤ ꯁꯔꯀꯥꯔ ꯁ꯭ꯀꯨꯜꯗꯅ ꯁꯦꯡꯅ ꯆꯦꯠ ꯆꯦꯠ ꯆꯦꯠ ꯂꯥꯎꯅ ꯐꯔꯕꯕꯣ ꯀꯩꯗꯧꯕꯒꯤ ꯏꯆꯥ ꯏꯁꯨ ꯄ꯭ꯔꯥꯏꯚꯦꯠꯇ ꯊꯥꯔꯨꯒꯅꯤ ꯅꯠꯇ꯭ꯔꯥ
ꯑꯁ ꯑꯩꯈꯣꯏ ꯑꯗꯥꯏꯗꯗꯤ ꯍꯥꯏꯖꯕ ꯋꯥꯔꯤꯅꯤ ꯈꯔ ꯈꯠꯇꯅꯤꯗ ꯑ ꯄ꯭ꯔꯥꯏꯚꯦꯠꯇ ꯉꯥꯛꯇꯅꯤꯗ ꯍꯧꯖꯤꯛꯇꯤ ꯄ꯭ꯔꯥꯏꯚꯦꯠꯅ ꯇꯝꯅꯔꯤ ꯃꯌꯥꯝꯁꯨ ꯍꯥꯏꯗꯤ ꯐꯠꯇꯦ ꯈꯪꯉꯒꯁꯨ ꯑꯗꯨꯝ ꯄꯩꯁꯥ ꯌꯥꯝ ꯆꯥꯎꯋꯤ ꯈꯪꯉꯁꯨ ꯑꯗꯨꯝ ꯁꯔꯀꯥꯔꯒꯤꯗ ꯐꯠꯇꯕꯅꯤꯅ ꯃꯆꯥꯒꯩ ꯐꯥꯍꯅꯤꯡ ꯀꯧꯕꯅꯤꯅꯀꯣ ꯑꯗꯨꯝ ꯑꯌꯥꯝꯕ ꯂꯣꯏꯅ ꯄ꯭ꯔꯥꯏꯚꯦꯠꯇ ꯂꯣꯏ ꯇꯝꯍꯟꯅꯩꯗ ꯈꯣꯏꯁꯥꯏ ꯑꯅꯛꯄ ꯈꯣꯏ ꯁꯥꯏ ꯂꯩꯔꯤꯉꯩꯁꯤꯗꯤ
ꯄ꯭ꯔꯥꯏꯚꯦꯠꯅ ꯄ꯭ꯔꯥꯏꯚꯦꯠꯅ ꯑꯉꯥꯡ ꯂꯥꯏꯔꯤꯛ ꯇꯥꯛꯄꯁꯦ ꯅꯤꯌꯣꯝ ꯈꯔ ꯆꯨꯝꯕ ꯏꯅꯥꯎ
ꯈꯔ ꯆꯨꯝꯃꯦ ꯑꯗꯣ ꯃꯣꯏꯒꯤ ꯄꯩꯁꯥ ꯈꯨꯂꯧ ꯁꯤ ꯁꯥꯊꯤꯕꯤꯅꯦ ꯌꯥꯝ ꯃꯣꯢꯖꯥꯢ ꯗꯥꯢꯔꯦꯛ ꯕꯤꯖꯤꯅꯦꯁ ꯀꯤ ꯇꯥꯢꯞ ꯃꯈꯜ ꯑꯝꯅꯦꯕꯣ
ꯑꯁ ꯃꯣꯏ ꯄꯩꯁꯥ ꯇꯣꯡꯈ꯭ꯔꯁꯅꯦ ꯃꯣꯏꯅ ꯇꯧꯔꯤ ꯕꯤꯖꯤꯅꯦꯁꯁꯦ ꯆꯍꯤꯗ ꯊꯥꯗ ꯂꯨꯄꯥ ꯂꯤꯁꯤꯡ ꯀꯨꯟ ꯀꯨꯟꯊ꯭ꯔꯥꯛꯇꯣ ꯇꯦꯕ ꯂꯥꯛ ꯂꯥꯛ ꯄꯥꯛꯇꯅꯦ ꯃꯣꯏ ꯇꯣꯡꯈꯠꯂꯛꯏꯁꯦ ꯃꯣꯏꯒꯤ ꯑꯁ ꯄꯨꯔꯥ ꯆꯥꯎꯕ ꯕꯤꯖꯤꯅꯦꯁ ꯑꯃ ꯑꯣꯏꯅ ꯁꯤ
ꯎꯝ ꯕꯤꯖꯁꯅꯦꯁ ꯑꯣꯢꯅ ꯑꯣꯟꯊꯣꯛꯈ꯭ꯔꯦꯏꯚꯦ ꯄ꯭ꯔꯥꯢꯚꯦꯠ ꯏꯌꯥꯝꯕ ꯑꯣꯏꯗꯦ ꯄ꯭ꯔꯥꯏꯚꯦꯠ ꯀꯨꯟ ꯗꯥꯏꯔ ꯀꯌꯥꯊꯣꯏ ꯂꯩꯇ꯭ꯔꯣ ꯅꯛꯄ ꯑꯗꯨꯝ ꯇꯝꯍꯟ ꯈꯣꯠꯍꯟꯅꯉꯥꯢ ꯇꯧꯗ꯭ꯔꯣ
ꯄ꯭ꯔꯥꯏꯚꯦꯠ ꯁ꯭ꯀꯨꯜꯅ ꯁꯧ ꯁꯥꯡꯉꯥꯏ ꯂꯩꯗ
ꯑꯁ ꯑꯗꯨ ꯑꯗꯨꯅꯤꯅꯦ ꯑꯩꯈꯣꯏ ꯑꯗꯨꯗꯥꯢꯗꯁꯨꯅꯤꯅꯦ ꯄ꯭ꯔꯥꯏꯕꯦꯠ ꯁ꯭ꯀꯨꯜꯁꯦ ꯊꯣꯡꯒꯥꯡ ꯈꯨꯗꯤꯡꯒꯤ ꯂꯩꯕ ꯇꯥꯏꯞꯇ ꯉꯍꯥ ꯂꯩꯔꯒ ꯑꯁꯥꯢꯝꯗ ꯂꯩꯅꯤ ꯑꯁ꯭ꯥꯏꯝꯗ ꯂꯩꯅꯤ ꯌꯥꯝ ꯀꯟꯅ ꯆꯥꯎꯗ꯭ꯔ ꯒꯁꯨ ꯃꯆꯥ ꯃꯁꯨ ꯄꯣꯛꯄꯣꯗ ꯑꯥ ꯃꯆꯥ ꯃꯁꯨꯒꯤ ꯍꯥꯏꯇꯥꯔꯦ ꯄ꯭ꯔꯥꯢꯕꯦꯠ ꯁ꯭ꯀꯨꯜꯗ ꯗ ꯇꯧ ꯂꯩꯔꯦ
ꯆꯈꯠꯄ ꯍꯥꯢꯖꯦ ꯄ꯭ꯔꯥꯢꯕꯦꯠ ꯁꯦꯛ ꯑ ꯁꯀꯨꯜ ꯁꯦꯛꯇꯔꯒ ꯑꯦꯖꯨꯀꯦꯁꯟ ꯁꯦꯛꯇꯔ ꯍꯦꯜ ꯁꯦꯛꯇꯔꯒꯅꯤ ꯆꯥꯎꯈꯠꯂꯗꯤ ꯂꯣꯢꯔꯦꯗꯅ
ꯂꯣꯏꯔꯦ
ꯁꯤꯅꯤ ꯈ꯭ꯋꯥꯏ ꯃꯔꯨ ꯑꯣꯏꯔꯤꯁꯤ ꯍꯤꯡꯗꯕ ꯌꯥꯗꯕ ꯑꯗꯒꯤ ꯂꯥꯏꯔꯤꯛꯄꯨ ꯍꯩꯇꯥꯥꯔꯗꯤ ꯊꯕꯛꯅꯤ ꯀꯥꯡꯉꯩꯗꯨꯗꯤ ꯃꯁꯥꯅ ꯂꯣꯏ ꯄꯨꯖꯔꯛꯑꯗꯧꯅꯦꯕ ꯑꯐꯕ ꯄ꯭ꯔꯥꯢꯕꯦꯠ ꯁꯦꯛ ꯏꯗꯨꯀꯦꯁꯟ ꯁꯦꯛꯇꯔ ꯍꯦꯜ ꯁꯦꯛꯇꯔꯒꯖꯦ ꯈꯔ ꯁꯣꯟꯕ ꯑꯣꯏꯅ ꯎꯢ ꯑꯩꯒꯤꯗꯤ
ꯁꯔꯀꯥꯔꯅ ꯑꯩꯁꯨ ꯈꯔ ꯌꯦꯡꯁꯤꯟꯕꯤ ꯑꯗꯨ ꯐꯗꯕ ꯃꯣꯏꯁꯨ ꯄꯣꯂꯤꯇꯤꯛꯁ ꯇꯧ ꯂꯩꯔꯦ ꯍꯥꯏꯗꯤ ꯈꯪꯅ ꯆꯥꯟꯅꯕꯅꯤ ꯄ꯭ꯔꯥꯏꯚꯦꯠ ꯂꯤꯡꯈꯠꯂꯛꯄꯅꯤ ꯈꯣꯠꯄꯅꯤ ꯑꯗꯨꯗ ꯃꯣꯏ ꯀꯦꯟꯗ꯭ꯔꯒꯤ ꯑꯗꯨ ꯀꯦꯟꯗ꯭ꯔꯒꯤꯗꯤ ꯌꯥꯔꯅꯤ ꯑꯗꯨꯅ ꯍꯌꯦꯡ ꯚꯣꯠ ꯐꯪꯉꯣꯏꯅ ꯐꯪꯉꯣꯏꯅ ꯇꯧꯅꯤ ꯃꯣꯏꯁꯨ
ꯐꯠꯇ꯭ꯔꯦ ꯄꯣꯂꯤꯇꯤꯛꯁ ꯍꯥꯏꯗꯣ ꯇꯧꯒꯗꯕꯅꯦ ꯂꯩꯕꯥꯛ ꯑꯃ ꯆꯥꯎꯈꯠꯄ ꯂꯩꯕꯥꯛ ꯑꯃ ꯍꯤꯡꯕ ꯍꯥꯏꯗꯤ ꯄꯣꯂꯤꯇꯤꯛꯁ ꯌꯥꯎꯕ ꯗꯤ ꯌꯥꯄꯠꯇꯦ ꯑꯗꯨꯁꯨ ꯇꯧꯕꯝ ꯆꯥꯗꯕ ꯁꯣꯝꯗ ꯄꯣꯂꯤꯇꯤꯛꯁ ꯇꯧ ꯂꯩꯕ ꯑꯖꯤꯛ ꯂꯛꯄ ꯑꯅꯥ ꯂꯥꯏꯌꯦꯡꯁꯤꯡꯗ ꯄꯣꯂꯤꯇꯤꯛꯁ ꯆꯥꯎꯈꯠꯂꯛꯑꯗꯤ ꯑꯅꯥꯕꯁꯤ ꯇꯥꯕꯅꯤ ꯅꯠꯇ꯭ꯔꯥ ꯑꯉꯥꯡꯗꯨ ꯀ꯭ꯋꯥꯂꯤꯇꯤ ꯏꯗꯨꯀꯦꯁꯟꯁꯦ ꯈꯪꯗꯦꯅꯦ ꯇꯧꯔꯤꯁꯦ
ꯍꯧꯖꯤꯛꯁꯤꯕꯣ ꯀꯔꯤ ꯀꯔꯤꯅ ꯍꯥꯎꯔꯤ ꯢꯌꯥꯝꯕ ꯏꯟꯖꯥꯡ ꯃꯊꯦꯟꯁꯤꯕꯣ ꯀꯥꯂꯦꯟꯒꯤ ꯑꯣꯏꯁꯤꯜꯂꯛ
ꯀꯔꯤꯒꯨꯝꯕ ꯆꯥꯔꯒ ꯈꯔ ꯏꯁꯥ ꯅꯨꯡꯉꯥꯏꯌꯦ
ꯍꯋꯥꯏꯈꯛꯀꯤ ꯍꯋꯥꯏ ꯗꯨꯀꯥꯟꯒꯤ ꯍꯋꯥꯏ ꯍꯥꯏꯇꯥꯔꯦ ꯆꯥꯅꯤꯡꯗ꯭ꯔꯦ ꯃꯣꯏꯁꯤꯡꯗ
ꯏꯟꯖꯥꯡ ꯅꯥꯄꯤꯗꯤ ꯑꯗꯨꯝ ꯍꯤꯡꯈꯣꯜꯗ ꯑꯗꯨꯝ ꯍꯤꯡꯈꯣꯜ ꯊꯥꯐꯝ ꯈꯣꯠꯐꯝ ꯂꯩꯇꯕ꯭ꯔꯥ ꯀꯃꯥꯏꯅ ꯇꯧꯒꯦ ꯂꯩꯕ
ꯈꯔ ꯑꯗꯨꯝ ꯌꯥꯝ ꯆꯥꯎꯕꯃꯛ ꯅꯠꯇ꯭ꯔꯁꯨ ꯈꯔ ꯂꯩꯌꯦ ꯍꯤꯡꯈꯣꯜꯗꯒꯤ ꯌꯦꯟꯗꯦꯝꯗꯒꯤ ꯃꯔꯣꯏ ꯃꯄꯥꯡ ꯑꯗꯨꯝ ꯉꯝꯅ ꯉꯝꯅꯕ ꯅꯣꯡꯃꯒꯤ ꯍꯥꯏꯇꯥꯔꯦ ꯍꯦꯟꯖꯥꯡ ꯃꯅꯥ ꯂꯩꯗ꯭ꯔꯁꯨ ꯆꯥꯕ ꯌꯥꯕꯒꯤ ꯃꯑꯣꯡꯗꯨꯗꯤ ꯑꯗꯨꯝ ꯈꯔꯈꯔꯗꯤ ꯁꯣꯟ
ꯐꯥꯔꯝꯅꯤ ꯑꯃ ꯑꯗꯨꯃ ꯃꯆꯥ ꯑꯃ ꯂꯩꯔꯤꯗꯣ ꯅꯠꯇ꯭ꯔꯗꯤ ꯂꯩꯕ ꯈꯣꯠꯄꯗ ꯑꯁꯣꯝꯗ ꯁꯍꯔꯗꯒ ꯂꯩꯕ ꯀꯥꯡꯕꯨꯁꯤꯗꯤ ꯏꯟꯖꯥꯡꯕꯨ ꯂꯩꯕ꯭ꯔꯥ ꯏꯁꯤꯡ ꯄꯩꯁꯥꯒꯨꯝꯕ ꯊꯤꯕ꯭ꯔꯣ ꯍꯥꯏꯗꯤ ꯄꯨꯨ ꯊꯥꯡ ꯉꯝꯗ꯭ꯔꯦ ꯍꯥꯏꯔꯤ ꯈꯤꯇꯪ ꯇꯧꯕꯒꯤ ꯄꯩꯁ ꯄꯩꯁꯥ ꯉꯥꯛꯇ ꯍꯥꯏ ꯃꯣꯏ
ꯑꯩꯈꯣꯏ ꯍꯦꯟꯖꯥꯡꯗꯣ ꯇꯥꯡꯉꯁꯨ ꯇꯥꯡꯅ ꯁꯦꯡꯅ ꯂꯩꯔꯒꯦꯅꯦ ꯑꯗꯣ ꯍꯤꯗꯥꯛꯇꯣ ꯇꯤꯜꯍꯥꯠ ꯍꯤꯗꯥꯛ ꯍꯥꯞ ꯋꯥ ꯑꯗꯨꯗꯒꯤ ꯄꯦꯁꯇꯤꯁꯥꯏꯠꯕꯨ ꯍꯥꯏꯕ ꯋꯤꯁꯇꯤ ꯍꯥꯏꯕ꯭ꯔꯣ ꯍꯥꯔꯕꯨ ꯍꯥꯞꯄꯤ ꯃꯌꯥꯝꯁꯦ ꯀꯤꯌꯦꯅ ꯆꯥꯕ
ꯀꯦ ꯊꯤꯅ ꯐꯔꯛ ꯇꯥꯔꯦ ꯑꯗꯨꯁꯨ ꯑꯗꯨꯁꯨ ꯌꯦꯡꯉꯦ ꯌꯥꯄꯣꯠꯇꯦ ꯍꯛꯆꯥꯡ ꯐꯅ ꯂꯩꯕꯁꯤꯁꯨ ꯂꯟꯅꯦꯕ ꯍꯛꯆꯥꯡ ꯐꯠꯇ꯭ꯔꯗꯤ ꯑꯩꯈꯣꯏ ꯍꯣꯠꯅꯔꯤ ꯇꯧꯔꯤ ꯃꯌꯥꯝꯗꯣ ꯑꯔꯦꯝꯕꯅꯦ
ꯃꯍꯧꯁꯥꯒꯤ ꯇꯤꯡ ꯇꯤꯡ ꯂꯥꯎꯅ ꯀꯜꯂꯤꯉꯩꯒꯤꯗꯤ
ꯃꯥꯅꯦ
ꯀꯅꯥꯝ ꯀꯤꯗꯦꯗꯣ
ꯀꯤꯗꯦ
ꯈꯤꯇꯪ ꯅꯥꯔ ꯈꯤꯇꯪ ꯁꯣꯟꯗꯕꯁꯤꯗꯀꯣ ꯑꯁ ꯏꯁꯥ ꯄꯥꯡꯒꯟ ꯁꯣꯟꯒ꯭ꯔꯖꯥꯠꯅꯤꯗ ꯀꯅꯥꯝꯇ ꯀꯔꯤꯝꯇ ꯉꯝꯃꯣꯏꯗꯕ ꯉꯝ ꯃꯥꯜꯂꯦꯕ ꯏꯁꯤꯡ ꯕꯥꯇꯤꯜ ꯑꯃꯈꯛ ꯊꯥꯡꯕꯁꯦ ꯉꯝꯗꯕꯒꯤ ꯃꯑꯣꯡꯗ ꯂꯩ ꯏꯁꯥꯥꯁꯦ ꯍꯨꯖꯤꯛꯁꯦ ꯁꯣꯟꯗꯩ ꯌꯥꯝ ꯑꯁ ꯄꯥꯡꯒꯟ ꯍꯥꯏꯁꯤ ꯅꯠꯇ꯭ꯔꯥ ꯏꯁꯥ ꯅꯥꯗ꯭ꯔꯒꯁꯨ
ꯅꯥꯗꯕ ꯅꯥꯔꯒꯗꯤ ꯃꯇꯝꯁꯨ ꯃꯥꯡꯉꯦ ꯄꯩꯁꯥꯁꯨ ꯃꯥꯡꯉꯦ ꯏꯖꯠꯁꯨ ꯃꯥꯡꯉꯦ ꯑꯗꯨꯅꯤ
ꯎꯝ ꯊꯕꯛ ꯏꯟꯈꯥꯡ ꯄꯨꯂꯞ ꯂꯦꯞꯇꯣꯏꯅꯦ ꯈꯤꯇꯪ ꯅꯥꯕꯗꯗꯤ
ꯑꯅꯥ ꯑꯌꯦꯛ ꯀꯩꯁꯨ ꯊꯣꯏꯗꯣꯛꯄꯗꯤ ꯌꯥꯎꯗꯕ ꯅꯠꯇ꯭ꯔꯣ ꯍꯧꯖꯤꯛꯐꯥꯎꯒꯤꯗꯤ ꯏꯃꯨꯡꯒꯤ ꯑꯍꯜ ꯂꯃꯟ
ꯑꯩꯒꯤ ꯑꯣꯏꯅ ꯉꯔꯥꯡꯅ ꯉꯔꯥꯡ ꯇꯧꯔꯛꯑꯦ ꯍꯥꯏꯗꯣ ꯃꯉꯥꯏꯔꯦ ꯑ ꯏꯁꯥꯁꯦ ꯁꯨꯝ
ꯃꯥꯅꯦ ꯏꯁꯥꯁꯦ ꯀꯥꯏꯗꯒꯤ ꯂꯕꯨꯛ ꯀꯨꯝꯕ ꯈꯣꯠꯄꯗꯁꯨ ꯑꯗꯣ ꯑꯁ ꯍꯧꯖꯤꯛꯇꯤ ꯂꯣꯏꯔꯦ ꯍꯥꯏ ꯅꯨꯡꯁꯥꯁꯤꯅꯁꯨ ꯀꯨꯝꯕꯒ ꯉꯝꯅꯗ꯭ꯔꯕ ꯖꯥꯠꯅꯤ ꯑꯍꯟ ꯑꯩꯈꯣꯏ ꯑꯗꯥꯏꯗ ꯂꯩꯕ ꯑꯍꯟꯉꯩꯗꯤ ꯊꯕꯛ ꯏꯟꯈꯥꯡ ꯁꯨꯕ ꯈꯣꯠꯄ ꯆꯠꯄꯉꯩꯗ ꯂꯧꯕ ꯎꯕ ꯁꯨꯕꯗꯣ ꯃꯣꯏꯁꯨ ꯉꯝꯗ꯭ꯔꯦꯅ ꯍꯥꯏꯔꯤ ꯀꯨꯝꯕꯗꯣ ꯑꯗꯨꯅ ꯁꯥꯇꯤꯟ ꯇꯨꯞꯄ ꯒꯨꯝꯕꯅꯤ ꯈꯪꯗꯦ ꯀꯩꯅꯣ ꯇꯧꯔ